ꯍꯜꯂꯣ
ꯑꯣ ꯇꯥꯔꯕꯣ ꯇꯥꯔꯔꯕꯣ
ꯑꯣ ꯇꯥꯔꯦ ꯇꯥꯔꯦ ꯏꯇꯥꯎ ꯏꯇꯥꯎ ꯍꯧꯖꯤꯛ ꯀꯩꯀꯩ ꯇꯧꯕꯤꯔꯤꯅꯣ
ꯍꯣꯏ ꯑꯩꯁꯦ ꯁꯨꯝ ꯉꯍꯥꯛꯇꯪ ꯐꯝꯃꯝꯕꯅꯦ ꯉꯁꯥꯏ ꯊꯕꯛ ꯆꯠꯂꯨꯕꯗꯩ ꯋꯥꯔꯦꯅꯀꯣ ꯆꯣꯆꯥ ꯇꯣꯛꯑꯒ ꯐꯝꯃꯝꯕꯅꯦ ꯏꯇꯥꯎꯗ ꯀꯔꯤ ꯇꯧꯕꯤꯔꯤꯒꯦ ꯍꯧꯖꯤꯛꯐꯥꯎ
ꯑꯩꯁꯨ ꯑꯗꯨꯝ ꯍꯣꯁꯇꯦꯜꯗ ꯂꯥꯛꯑꯦ ꯌꯨꯝꯗ ꯑꯗꯨꯝ ꯄꯣꯊꯥꯔꯝꯕꯅꯤꯗ
ꯑꯣ ꯍꯣꯁꯇꯦꯜꯗ ꯅꯍꯥꯟꯈꯩ ꯂꯩꯔꯨꯕ ꯑꯥ ꯑꯩ ꯌꯨꯝꯗ ꯂꯩꯌꯦ ꯌꯨꯝꯗꯒꯤ ꯌꯨꯝꯗꯒꯤ ꯊꯕꯛ ꯑꯣꯏꯅ ꯆꯠꯂꯦ ꯁꯣꯝꯗꯤ ꯀ꯭ꯂꯥꯁ ꯀꯌꯥ ꯇꯝꯃꯒꯦ
ꯑꯣ ꯃꯥꯁꯇꯔ ꯃꯥꯁꯇꯔ ꯇꯧꯖꯔꯤ ꯂꯣꯏꯔꯦ ꯔꯤꯖꯜ ꯉꯥꯏꯔꯤ
ꯑꯣ ꯑꯣ ꯍꯟꯗꯛ ꯑꯦꯛꯖꯥꯝ ꯄꯤꯈꯤꯕ ꯑꯣꯏꯗꯣꯏꯔꯥ
ꯍꯣꯏ ꯍꯣꯏ ꯍꯣꯏ
ꯑ
꯭ꯕꯔꯣꯗꯤ ꯀꯃꯥꯏ ꯀꯃꯥꯏꯅ ꯀꯩꯀꯩ ꯇꯧꯕꯤꯔꯤꯒꯦ ꯍꯧꯖꯤꯛ ꯍꯥꯏꯗꯤ ꯀꯩꯀꯩ ꯊꯕꯛ
ꯔ ꯂꯣꯏꯁꯤꯜꯂꯦ ꯃꯃꯥꯡ ꯆꯍꯤꯗ ꯂꯣꯏꯔꯦꯕꯀꯣ ꯑꯗꯨꯒ ꯍꯧꯖꯤꯛ ꯌꯣꯒ ꯏꯟꯁꯇ꯭ꯔꯛꯇꯔ ꯑꯣꯏꯅ ꯌꯣꯒꯥ ꯇꯥꯛꯄ ꯆꯠꯂꯦ
ꯑꯣ ꯐꯩ ꯐꯩ ꯃꯥꯁꯇꯔ ꯂꯣꯏꯔꯣ ꯅꯠꯇ꯭ꯔꯒ
ꯑ ꯍꯥꯟꯅ ꯗꯤꯄ꯭ꯂꯣꯃꯥ ꯂꯣꯏꯔꯅꯤꯗꯅ ꯑꯗꯨꯒ ꯑꯃꯨꯛ ꯃꯥꯁꯇꯔ ꯇꯧꯕ ꯑꯩ ꯍꯥꯟꯅꯁꯨ ꯑꯃꯨꯛ ꯀꯩꯅꯣꯗ ꯑꯇꯣꯞꯄ ꯁꯕꯖꯦꯛꯇ ꯑꯝꯇ ꯂꯣꯏꯈ꯭ꯔꯦꯕꯀꯣ ꯑꯩꯅ ꯌꯣꯒꯁꯦꯍꯥꯟ ꯑꯗꯨꯗꯩ ꯁꯨꯝ ꯍꯥꯏꯗꯤ ꯑꯩꯁꯦ ꯀꯝꯄꯤꯇꯤꯁꯟ ꯀꯩꯀꯩ ꯊꯣꯛꯂꯛꯑꯦꯕ ꯀꯣ ꯌꯣꯒꯗ ꯑꯗꯨꯗꯒꯤ ꯌ ꯑꯥ ꯕꯣꯠꯅꯤꯗ ꯂꯣꯏꯔꯛꯄꯅꯦ
ꯑꯣ ꯏꯑꯣ
ꯀꯩꯅꯣ ꯇꯧꯕ꯭ꯔꯥ ꯅꯣꯏ ꯅꯣꯏꯒꯤꯗꯤ ꯀꯩ ꯁꯕꯖꯦꯛ ꯑꯣꯏꯗꯣꯏꯅꯣ
ꯑꯩꯅ ꯀꯝꯄꯤ꯭ꯌꯨꯇꯔ ꯁꯥꯏꯟꯁ ꯅꯦ ꯕꯔꫭ
ꯑꯣꯍꯣ ꯀꯝꯄꯤ꯭ꯌꯨꯇꯔ ꯁꯥꯏꯟꯁ ꯑꯣꯏꯔꯗꯤ ꯑꯩꯈꯣꯏ ꯁꯤꯗꯩꯁꯨ ꯃꯌꯥꯝ ꯇꯝꯕꯅꯦ ꯑꯗꯒꯤ ꯑ ꯄꯤ ꯑꯩꯁ ꯗꯤ ꯇꯧꯕ ꯀꯥꯡꯕꯨꯁꯨ ꯌꯥꯎꯒ꯭ꯔꯕꯅꯦ ꯃꯃꯤꯡꯗꯤ ꯀꯥꯎꯈ꯭ꯔꯦ ꯑꯩꯁꯨ ꯑ
ꯏꯌꯥꯝꯕ ꯑꯩꯈꯣꯏꯒꯤꯗꯗꯤ ꯈꯤꯇꯪ ꯁꯦꯅꯤꯌ꯭ꯔ ꯑꯣꯏꯗꯧ ꯃꯥꯜꯂꯦ ꯑꯗꯨꯗꯤ
ꯑ ꯈꯤꯇꯪꯗꯤ ꯑꯣꯏꯗꯧ ꯃꯥꯜꯂꯦ ꯍꯥꯏꯗꯤ ꯑꯗꯨ ꯅꯣꯏꯗꯤ ꯍꯧꯖꯤꯛꯇ ꯂꫭꯏꯕꯗ ꯉꯥꯏꯔꯤꯗꯅ ꯀꯣ ꯑꯩꯗꯤ ꯃꯃꯥꯡ ꯑꯃꯁꯨ ꯑꯅꯤꯁꯨ ꯂꯣꯏꯒ꯭ꯔꯕꯅꯤꯅ ꯎꯝ ꯆꯥꯛꯄꯨ ꯆꯥꯔꯕꯣ
ꯆꯥꯛꯇꯤ ꯆꯥꯔꯦꯗ ꯕꯔꯣ ꯑ ꯀꯩ ꯃꯊꯦꯜ ꯆꯥꯕꯤꯔꯒꯦ ꯕꯔꯣꯗꯤ
ꯑ ꯉꯁꯤꯁꯦ ꯑ ꯀꯥꯡꯁꯣꯏ ꯑꯃ ꯇꯧꯔꯦ ꯑꯗꯨꯒ ꯑ ꯉꯥ ꯑꯇꯣꯞ ꯄꯥꯝꯃꯒ ꯑꯗꯨꯃꯥꯏꯅ ꯇꯧꯔꯒ ꯆꯥꯏꯌꯦ ꯅꯣꯏꯗꯤ ꯀꯩ ꯀꯩ ꯇꯧꯔꯦ
ꯑꯈꯣꯏꯒꯤꯗꯤ ꯏꯔꯣꯜꯂꯦ ꯑꯗꯨꯒ ꯑꯕꯨ ꯀꯩꯅꯣꯝꯒ ꯑ ꯀꯥꯡꯒꯧ ꯑꯃ ꯇꯧꯔꯦ
ꯑꯣ ꯑꯁꯨꯝ ꯍꯥꯎꯕꯅꯦ ꯌꯨꯝꯗ ꯂꯩꯕꯖꯦ ꯅꯨꯡꯉꯥꯏꯕ꯭ꯔꯥ ꯀꯃꯥꯏ ꯇꯧꯒꯦ ꯍꯣꯁꯇꯦꯜ ꯂꯩꯕꯅ ꯅꯨꯡꯉꯥꯏꯕ꯭ꯔꫭ ꯍꯥ ꯍꯥ
ꯍꯣꯁꯇꯦꯜ ꯂꯩꯔꯁꯨꯍꯣꯁꯇꯦꯜꯁꯨ ꯅꯨꯡꯉꯥꯏ ꯌꯨꯝꯁꯨ ꯅꯨꯡꯉꯥꯏ ꯃꯍꯥꯎ ꯑꯃꯃꯝꯅꯦ ꯑ ꯍꫭꯏ ꯍꯣꯁꯇꯦꯜꯒꯤꯅ ꯑꯃꯨꯛ ꯏꯃꯥꯟꯅꯕ ꯃꯌꯥꯝ ꯄꯨꯜꯂ ꯅꯨꯡꯉꯥꯏꯕ ꯌꯨꯝꯒꯤꯅ ꯑꯃꯨꯛ ꯌꯨꯝꯒꯤ ꯆꯥꯥꯛ ꯏꯟꯖꯥꯡ ꯆꯥꯕꯒꯤ ꯅꯨꯡꯉꯥꯏꯕꯗꯤ
ꯎꯝ ꯍꯣꯁꯇꯦꯜꯒꯤꯗꯤ ꯀꯩ ꯃꯤꯌꯥꯝ ꯍꯣꯁꯇꯦꯜ ꯅꯝꯕꯔ ꯀꯌꯥꯗ ꯂꯩꯔꯝꯒꯦ
ꯑꯣ ꯍꯣꯁꯇꯦꯜ ꯐꯣꯔꯗ ꯂꯩꯌꯦ ꯑꯗꯨꯗꯤ
ꯑꯣ ꯍꯧꯖꯤꯛ ꯍꯧꯖꯤꯛ
ꯍꯧꯖꯤꯛ ꯍꯥꯏꯕ ꯃꯤꯟꯁ ꯑ ꯍꯣꯁꯇꯦꯜ ꯐꯣꯔꯗ ꯂꯩꯔꯤꯌꯦꯕ ꯑꯩ ꯍꯧꯖꯤꯛꯄꯨꯗꯤ ꯌꯨꯝꯗ ꯂꯩꯌꯦꯕ ꯑꯩꯅ ꯍꯥꯏꯕꯗꯤ ꯑꯩꯒꯤ ꯀꯥꯗꯤ ꯑꯗꯨꯝ ꯍꯣꯁꯇꯦꯜ ꯐꯣꯔꯗ ꯑꯣꯏꯔꯤꯕ
ꯑꯣ ꯍꯣꯁꯇꯦꯜ ꯐꯣꯔꯁꯨ ꯅꯨꯡꯉꯥꯏꯕꯅꯦꯀꯣ ꯑꯈꯣꯏꯁꯨ ꯑꯩꯁꯨ ꯍꯣꯁꯇꯦꯜ ꯐꯣꯔꯗ ꯂꯩꯔꯝꯃꯦ ꯑꯍꯥꯟꯕꯒꯤ ꯇꯝꯕꯒꯤꯗꯨꯗꯀꯣ ꯑꯗꯨꯒ ꯀꯣꯟꯅ ꯃꯥꯁꯇꯔ ꯇꯧꯔꯛꯄꯩꯗ ꯑꯃꯨꯛ ꯃꯈꯣꯏ ꯌꯨ‌ ꯍꫭꯏ ꯀꯥꯡꯒꯨꯒꯤꯗꯤ ꯑꯃꯨꯛ ꯍꯣꯁꯇꯦꯜ ꯅꯝꯕꯔ ꯇꯨꯗ ꯄꯤꯗꯅꯀꯣ ꯑꯗꯨꯅ ꯌꯨ ꯇꯨꯗꯃꯨꯛ ꯂꯩꯔꯦ ꯎꯝ ꯍꯦꯛ ꯐꯥꯁ ꯐ꯭ꯂꯣꯔ ꯀꯥꯈꯠꯄꯒꯤꯗ ꯏꯁꯇꯣꯔ ꯔꯨꯝ ꯂꯩꯕꯗꯣ ꯑꯗꯨꯒꯤ ꯍꯦꯛ ꯊꯪꯅꯅ ꯂꯩꯌꯦꯕ
ꯎꯝ
ꯈꯪꯕ꯭ꯔ ꯈꯪꯗꯕ꯭ꯔꯥ ꯈꯪꯗꯦꯗ ꯍꯥ ꯍꯥ ꯍꯥ ꯀꯩꯅꯣꯒꯤ ꯑ ꯃꯤꯗꯜꯗ ꯀꯥꯈꯠꯄꯗꯣ ꯁꯨꯃꯥꯏꯅ ꯑ ꯍꯦꯛ ꯆꯪꯕꯒ ꯑꯗꯨꯝ ꯏꯁꯇꯦꯔ ꯀꯥꯈꯠꯄꯝ ꯂꯩꯕꯗꯣ ꯀꯩꯅꯣꯒꯤ ꯑ ꯏꯁꯤꯡ ꯇꯥꯕꯝꯗꯨꯒꯤ ꯅꯥꯀꯟꯒꯤ ꯑ ꯍꯦꯛ ꯍꯦꯛ ꯆꯠꯄꯒ ꯍꯦꯛ ꯀꯥꯈꯠꯄꯒ ꯂꯩꯔꯕꯅꯤ ꯏꯁꯇꯣꯔ ꯔꯨꯝꯗꯣ ꯃꯥꯡꯗ ꯁꯠ ꯂꯩꯔꯅꯤꯗꯅ
ꯏꯁꯇꯣꯔ ꯔꯨꯝ ꯏꯁꯇꯣꯔ ꯔꯨꯝ ꯍꯥꯏꯕꯗꯤ ꯀꯩꯅꯣꯗꯨ ꯅꯠꯇ꯭ꯔꯣ ꯑꯈꯣꯏꯒꯤ ꯑꯣꯖꯥ ꯀꯤꯌ꯭ꯔ ꯇꯦꯛꯀꯔꯒꯤ ꯔꯨꯝꯗꫭ
ꯀꯤꯌ꯭ꯔ ꯇꯦꯀꯔ ꯔꯨꯝꯗꯨ ꯅꯠꯇꯦ ꯑꯃ ꯏꯁꯇꯣꯔ ꯔꯨꯝ ꯊꯥꯔ ꯂꯩꯕꯅꯤꯅꯦ ꯀꯩꯅꯣꯒꯤꯗꯣꯥ ꯑꯥꯏ ꯎꯝ ꯑꯥ ꯔꫭ ꯔꯣ ꯂꯩꯕꯗꯨ ꯈꯪꯕꯗꯨ ꯈꯪꯕ꯭ꯔꯥ ꯑꯥꯔꫭ ꯋꯥꯇꯔ ꯇꯦꯡ ꯂꯩꯕꯗꯣ ꯑ ꯐꯥꯁ ꯑ ꯐꯥꯁ ꯐ꯭ꯂꯣꯔꯒꯤ ꯑꯗꯨꯒꯤ ꯍꯦꯛ ꯑꯣꯄꯣꯖꯤꯠꯇ ꯂꯩꯕ ꯔꯨꯝꯗꫭ ꯑꯣꯏꯗꯣꯏꯕꯀꯣ ꯍꯣꯏ ꯔꯨꯝ ꯋꯥꯟ ꯍꯥꯏꯗꯣꯏꯔꯥ ꯀꯌꯥ ꯑꯍꯥ ꯑꯈꯣꯏ ꯑꯈꯣꯏ ꯑꯩ ꯑꯣꯏꯔꯤꯀꯥꯟꯗꯗꯤ ꯔꯨꯝ ꯐꯤꯞꯇꯤꯒ ꯇꯨ ꯔꯥ ꯐꯤꯞꯇꯤ ꯁꯤꯛꯁꯂ ꯑꯗꯨꯃꯥꯏ ꯑꯣꯏꯈꯤꯕꯅꯦ
ꯎꯝ
ꯑ ꯅꯣꯏꯅ ꯐ꯭ꯂꯣꯔ ꯀꯌꯥꯗ ꯂꯩꯕ
ꯑ ꯐꯥꯁ ꯐ꯭ꯂꫭꯔꯗ
ꯐꯥꯁ ꯐꯂꫭ꯭ꯔꯗ ꯑꯣ ꯑꯗꯨꯗꯤ ꯑꯗꯨꯝ ꯅꯛꯅꯔꯝꯃꯅꯤ
ꯕ꯭ꯔꯣꯅ ꯒ꯭ꯔꯥꯎꯟ ꯑꯣꯏꯗꫭꯏ ꯅꯠꯇ꯭ꯔꫭ ꯑꯗꯨꯗꯤ
ꯒ꯭ꯔꯥꯎꯟ ꯅꯠꯇꯦ ꯑꯩꯈꯣꯏꯅ ꯐꯥꯁ ꯐꯥꯁ ꯐꯂꫭ꯭ꯔ ꯑꯣꯏꯗꯨꯏꯕꯀꯣ ꯐꯥꯁ ꯐꯣꯔꯗꯁꯨ ꯀꯩꯅꯣ ꯂꯩꯗꯅ ꯑꯥ ꯔꫭ ꯈꯤꯜꯂꯤꯗꯨꯗꯤ ꯅꯥꯀꯟꯒꯤꯗꯨꯗ ꯃ ꯌꯥꯏ ꯆꯒꯒꯥꯗꯗ ꯍꯧꯖꯤꯛꯇꯤ ꯂꯩꯇ꯭ꯔꯕ ꯀꯨꯏꯔꯦ ꯆꯪꯗꯕꯗꯨꯅꯅꯦ ꯎꯝ ꯅꯣꯏ ꯀꯩꯅꯣꯒꯤꯗꯤ ꯑꯦꯛꯖꯥꯝ ꯀꯩꯀꯩ ꯂꯣꯏꯅ ꯕꯩꯕꯥ ꯀꯩꯀꯩ ꯂꯣꯏ ꯂꯣꯏꯈ꯭ꯔꯕꯣ ꯍꯥꯏꯁꯦ
ꯑꯣ ꯑꯩꯈꯣꯏꯗꯤ ꯂꯣꯏꯈ꯭ꯔꯦ ꯕꯩꯕꯥ ꯂꯣꯏꯈ꯭ꯔꯦ ꯍꯧꯖꯤꯛ ꯕ꯭ꯔꯤꯖꯜ ꯉꯥꯏꯔꯤ
ꯑꯥ ꯔꯤꯖꯜ ꯂꯣꯏꯔꯒ ꯀꯩꯀꯩ ꯑꯦꯛꯖꯥꯝ ꯄꯤꯒꯦ ꯈꯜꯂꯤꯕ
ꯒꯦꯠꯁꯨ ꯊꯥꯒꯦ ꯑꯗꯒꯤ ꯅꯦꯠꯁꯨ ꯊꯥꯒꯦ ꯑꯩꯅ ꯑꯗꯨꯝ ꯈꯜꯂꯤ ꯑꯗꯨꯒ ꯑꯗꯨꯝ ꯑꯦꯛꯖꯥꯝ ꯑꯇꯩ ꯑꯇꯩ ꯑꯇꯣꯞꯄ ꯊꯕꯛ ꯂꯥꯛꯄꯗꯨꯁꯨ ꯑꯗꯨꯝ ꯄꯇꯥꯏꯃꯣꯟ ꯇꯧꯁꯤꯟꯒꯦꯅꯁꯨ ꯈꯜꯂꯤ
ꯎꯝ ꯅꯪ ꯒ꯭ꯔꯦꯖꯌꯦꯁꯟꯗꯤ ꯀꯩ ꯂꯧꯔꯛꯀꯦ
ꯑꯣ ꯁꯤꯦ ꯇꯔꯤ
ꯑꯣ ꯐꯩꯅꯦ ꯑꯗꯨꯗꯤ
ꯎꯝ
ꯑꯗꯨ ꯅꯣꯏ ꯀꯝꯄ꯭ꯌꯨꯇꯔꯒꯤꯗꯤ ꯑꯗꯨꯝ ꯃꯌꯥꯝꯁꯨ ꯀꯧꯕꯅꯦ ꯊꯕꯛ ꯆꯍꯤ ꯆꯍꯤꯒꯤꯀꯣ ꯑꯗꯨꯝ
ꯑꯥ ꯑ ꯕ꯭ꯔꯣꯅ ꯀꯥꯏꯋꯥꯏꯗ ꯇꯧꯕꯤꯔꯤꯅꯣ ꯊꯕꯛꯁꯦ
ꯑꯩꯁꯦ ꯑꯩ ꯄ꯭ꯔꯥꯏꯚꯦꯠ ꯑꯣꯏꯅ ꯆꯠꯄꯅꯦ ꯊꯧꯕꯥꯜꯗ ꯑꯃ ꯇꯧꯋꯦ ꯏꯝꯐꯥꯜꯗ ꯑꯃ ꯇꯧꯋꯦ
ꯑꯣ
ꯑꯗꯨꯝ ꯑꯞ ꯗꯥꯎꯟ ꯆꯠꯄ ꯍꯥꯏꯇꯥꯔꯦꯀꯣ ꯑꯥ ꯅꯣꯏꯒꯤꯗꯤ ꯑꯗꯨꯝ ꯂꯥꯞꯄ꯭ꯔꯥ ꯀꯃꯥꯏꯅ ꯇꯧꯋꯦ ꯍꯣꯁꯇꯦꯜ ꯍꯥꯏꯗꯤ ꯑꯦꯝ ꯌꯨꯗꯒꯤ
ꯑꯦꯝ ꯌꯨꯗꯨꯒꯤ ꯑꯗꯨꯝ ꯂꯥꯞꯂꯦ ꯐꯣꯔꯇꯤ ꯐꯥꯏꯚ ꯀꯤꯂꯣꯃꯤꯇꯔꯃꯨꯛ ꯑꯣꯏ ꯈꯔꯗꯤ ꯑꯗꯨꯝ ꯂꯥꯞꯂꯦ
ꯑꯣ ꯑꯗꯨꯝꯕ ꯍꯥꯏꯗꯤ ꯑꯗꯨꯁꯨ ꯅꯨꯡꯉꯥꯏꯕꯅꯤꯗ ꯂꯝ ꯂꯥꯞꯅ ꯂꯥꯞ ꯇꯧꯕꯗꯨꯁꯨ ꯅꯨꯡꯉꯥꯏꯕꯅꯤ ꯑꯗꯨꯕꯨ ꯍꯥꯏꯗꯤ ꯑꯦꯝ ꯌꯨꯒꯤ ꯑꯦꯛꯁꯄꯤꯔꯦꯟꯁꯁꯦ ꯇꯣꯉꯥꯟꯕꯅꯦꯕ ꯑꯇꯣꯞꯄ ꯍꯥꯏꯗꯤ ꯅꯪ ꯀꯁꯟ ꯀꯥꯏ ꯇꯄꯅꯦ ꯑ
ꯏꯟꯚꯥꯏꯔꯣꯟꯃꯦꯟ ꯑꯃꯅꯤ ꯃꯅꯨꯡ ꯆꯪꯈ꯭ꯔꯗꯤ
ꯎꯝ ꯅꯣꯏ ꯒ꯭ꯔꯦꯌꯦꯁꯟ ꯀꯥꯏ ꯇꯧꯄꯅꯣꯗꯤ ꯈꯪꯗ꯭ꯔꯦꯀꯣ ꯑꯗꯨꯒ ꯑꯃꯨꯛ
ꯑꯩ ꯒ꯭ꯔꯦꯦꯁꯟꯕꯨꯗꯤ ꯀꯩꯅꯣꯗ ꯇꯧꯔꯤ ꯇꯣꯜꯗ
ꯑꯣ ꯇꯦꯝꯄꯜ ꯑꯣꯐ ꯂꯔꯅꯤꯡ
ꯑꯥ
ꯑꯣ ꯃꯣꯏ ꯭ꯔꯦꯖꯨꯌꯦꯁꯟ ꯍꯥꯔꯄꯁꯦ
ꯍꯥꯥꯎꯕ ꯍꯥꯕ ꯀꯣꯏꯅ ꯁꯀꯤ ꯏꯟꯚꯦꯁ
ꯑꯣ ꯀꯨꯏꯗ꯭ꯔꯤꯕ ꯍꯥꯏꯇꯥꯔꯦꯀꯣ
ꯀꯨꯣꯏꯗ꯭ꯔꯤ ꯀꯣꯏꯗ꯭ꯔꯤ
ꯎꯝ
ꯑꯗꯨꯝ ꯅꯨꯡꯉꯥꯏ
ꯑꯗꯣ ꯍꯧꯖꯤꯛꯇꯤ ꯀꯩꯀꯩ ꯀꯣꯆꯤꯡꯒꯨꯝꯕꯗꯤ ꯇꯧꯔꯣꯏꯗꯕ꯭ꯔꯥ ꯀꯃꯥꯏ ꯀꯃꯥꯏ ꯇꯧꯕ
ꯑꯩꯁꯦ ꯑꯣ ꯑꯩꯁꯨꯦ ꯑꯣꯟꯂꯥꯏꯟꯗꯗꯤ ꯌꯥꯎꯋꯦꯕꯀꯣ ꯑꯗꯨꯒ ꯁꯤ ꯀꯩꯅꯣꯗꯤ ꯆꯠꯇ꯭ꯔꯦ ꯐꯤꯖꯤꯀꯦꯜꯗꯗꯤ ꯆꯠꯇ
ꯎꯝ ꯅꯣꯏ ꯅꯦꯠ ꯑꯦꯛꯖꯥꯝꯁꯦ ꯌꯨ ꯖꯤ ꯁꯤꯅ ꯂꯧꯋꯤꯀꯣ ꯑꯗꯨꯝ
ꯑꯥ ꯌꯨꯖꯤꯁꯂꯣ
ꯑꯣ ꯍꯟꯗꯛꯀꯤꯗꯤ ꯀꯃꯥꯏꯅ ꯇꯧꯒꯦ ꯊꯥꯈꯤꯕꯔꯤꯕ꯭ꯔꯥ ꯊꯥꯈꯤꯗꯕ ꯀꯃꯥꯏꯅ ꯇꯧꯏꯤ
ꯑ ꯍꯟꯗꯛꯀꯤ ꯊꯥꯈ꯭ꯔꯦ ꯊꯥꯈꯤꯕꯅꯤ
ꯑꯣꯝ
ꯔꯤꯖꯜ ꯑꯟꯁꯥꯔ ꯀꯤ ꯊꯣꯛꯈ꯭ꯔꯕꯒꯗꯤ ꯈꯪꯗꯦ ꯗ꯭ꯔ
ꯑꯣ ꯑꯦ ꯁꯦꯟꯊꯔꯗꯤ ꯀꯥꯏ ꯇꯥꯒꯦ ꯍꯟꯗꯛꯇꯤ
ꯑꯁꯤꯒꯤ ꯑꯦꯌꯥꯔꯄꯣꯔꯠ ꯅꯥꯀꯟꯒꯤꯗꯣ ꯃꯃꯤꯡꯗꯣ ꯀꯧꯔꯦ
ꯑꯣ ꯀꯩꯅꯣꯒꯤꯗ ꯑꯥ ꯍꯥꯏ ꯑꯩꯁꯨ ꯂꯩꯇꯣꯟꯗ ꯂꯩꯔꯦ
ꯍꯣꯏ꯫
ꯎꯝ
ꯏꯌꯥꯔꯄꯣꯔꯠ ꯅꯥꯀꯟꯒꯤ ꯑꯃꯔꯇꯥꯒꯤ ꯃꯅꯥꯛꯇ ꯂꯩꯕꯅꯣ
ꯍꯣꯏ ꯍꯣꯏ ꯈꯪꯉꯦ ꯈꯪꯉꯦ ꯈꯪꯉꯦ ꯔꯙꯥ ꯑꯍ ꯍꯣꯏ ꯆꯨꯝꯃꯤ ꯆꯨꯝꯃꯤ ꯔꯥꯙꯥꯒꯤ ꯉꯥꯛꯇ ꯂꯩꯕꯗꯣ ꯀꯩꯅꯣꯃ ꯍꯥꯏꯕꯅꯦ ꯎꯝ ꯑꯩꯁꯨ ꯀꯥꯎꯈꯤꯕꯩꯅꯦ ꯑꯗꯨ ꯑꯩꯁꯨ ꯑꯍꯨꯝꯂꯛ ꯃꯌꯦꯛ ꯁꯨꯔꯦ ꯑꯗꯨꯝ ꯍꯥꯏꯗꯤ ꯀꯣꯛ ꯂꯥꯡꯕ ꯃꯤ ꯀꯥꯟꯅꯩꯗ ꯀꯥꯎꯋꯦꯕ ꯑꯗꯨꯝ
ꯕꯣꯔꯗꯤ ꯃꯈꯥ ꯄꯤ ꯑꯩꯆ ꯗꯤ ꯀꯩꯀꯥ ꯇꯧꯕꯒꯤ ꯂꯩꯇꯕ
ꯄꯤ ꯑꯩꯩꯆ ꯁꯤꯁꯦ ꯑꯩꯈꯣꯏꯗꯤ ꯁꯤꯠꯁꯨ ꯍꯥꯡꯗꯦ ꯍꯥꯏꯗꯤ ꯑꯩꯈꯣꯏ ꯌꯨꯅꯤꯚꯔꯁꯤꯇꯤꯒꯤ ꯑꯣꯏꯅ ꯍꯥꯡꯗꯦꯕꯀꯣ ꯑꯗꯨꯒ ꯑꯇꯣꯞꯄꯗꯕꯨꯗꯤ ꯑꯥꯎꯁꯥꯏꯠꯇ ꯇꯧꯅꯤꯡꯉꯕꯗꯤ ꯌꯥꯕ ꯑꯗꯣ ꯅꯦꯠꯁꯦ ꯀ꯭ꯂꯤꯌꯥꯔ ꯑꯣꯏꯗ꯭ꯔꯦ ꯄꯤ ꯑꯩꯆ ꯗꯤ ꯐꯥꯎꯗꯤ ꯀ꯭ꯋꯥꯂꯤꯐꯥꯏꯗꯨ ꯑꯣꯏꯔꯦ ꯑꯗꯨꯒ ꯅꯦꯠ꯭ꯔꯤꯛ ꯀꯦꯌꯔ ꯌꯧꯗꯕ ꯑꯗꯨ ꯃꯥ ꯑꯃꯅꯤ ꯑꯅꯤꯗ ꯑꯗꯨꯝ ꯇꯧꯔ ꯂꯩꯔꯦ ꯑꯩꯈꯣꯏꯅ ꯑꯃꯨꯛ ꯁꯪꯁꯀ꯭ꯔꯤꯠ ꯉꯥꯛꯇ ꯑꯣꯏꯕꯅꯤꯗꯅ ꯑꯗꯨꯒꯤ ꯈꯤꯇꯪ ꯋꯥꯕ ꯍꯥꯏꯇꯥꯔꯦ
ꯍꯣꯏ ꯍꯣꯏ ꯑꯗꯨꯣ ꯕꯣꯠꯅꯤꯒꯤꯗꯤ ꯇꯧꯔꯣꯏ ꯊꯣꯛ
ꯕꯣꯅꯤꯒꯤꯁꯦ ꯑꯩ ꯊꯥꯗꯣꯛꯈ꯭ꯔꯦ ꯍꯥꯏꯇꯥꯔꯦ ꯕꯣꯅꯤꯒꯤꯗꯣ ꯑꯩꯅꯁꯨ ꯕꯣꯅꯤꯁꯦ ꯊꯥꯗꯣꯛꯈ꯭ꯔꯦꯕ ꯑꯗꯨꯝ
ꯑꯣ ꯆꯍꯤ ꯑꯍꯨꯝ ꯇꯝꯕꯤꯔꯣ ꯑꯗꯨꯗꯤ ꯗꯤꯄ꯭ꯂꯣꯃꯥꯒ ꯄ꯭ꯂꯁ ꯃꯥꯁꯇꯔꯁꯨ ꯇꯧꯔꯤ ꯌꯣꯒꯗ
ꯑꯥ ꯍꯣꯏ ꯅꯥꯏꯟꯇꯤꯟꯗꯒꯤ ꯇ꯭ꯋꯦꯟꯇꯤ ꯋꯥꯟ ꯐꯥꯎ ꯃꯨꯛ ꯇꯧꯔꯦꯗꯅꯀꯣ ꯑꯗꯨꯒ ꯇ꯭ꯋꯦꯟꯇꯤ ꯋꯥꯟꯗ ꯇ꯭ꯋꯦꯟꯇꯤ ꯇꯨꯗ ꯗꯤꯄ꯭ꯂꯣꯃꯥ ꯇꯧꯔꯦ ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯐꯣꯔ ꯑꯗꯨ ꯆꯍꯤ ꯑꯅꯤꯗ ꯑꯃꯨꯛ ꯀꯩꯅꯣꯗ ꯑꯥ ꯇꯧꯕ ꯃꯁꯇꯦꯔ ꯇꯧꯕ ꯌꯧꯕꯗ
ꯑꯣ ꯂꯣꯏꯕ ꯀꯨꯏꯗ꯭ꯔꯤꯅꯦ ꯍꯥꯏꯔꯤꯁꯤꯅꯗꯤ
ꯎꯝ ꯌꯥꯝ ꯀꯨꯏꯕꯗꯤ ꯅꯠꯇꯦ ꯆꯍꯤ ꯑꯃꯅꯤ ꯍꯥꯏꯇꯥꯔꯦ ꯑꯗꯨꯝ ꯊꯦꯡꯅꯔꯝꯕꯁꯨ ꯌꯥꯏꯌꯦꯗ ꯁꯛ ꯎꯅꯗꯕꯩ ꯋꯥꯅꯤꯀꯣ
ꯍꯣꯏ ꯑꯩ ꯇꯨ ꯊꯥꯎꯖꯟ ꯇ꯭ꯋꯦꯟꯇꯤ ꯐꯣꯔꯗ ꯆꯪꯉꯛꯄꯅꯦꯅ ꯑꯩꯈꯣꯏꯅ ꯑꯃꯨꯛ
ꯎ ꯑꯗꯨꯗꯤ ꯑꯗꯨ ꯎꯔꯝꯕꯅꯤ
ꯍ ꯆꯍꯤ ꯑꯃꯗꯤ ꯒꯤꯐ ꯂꯩꯒꯦꯕꯣ
ꯎꯝ
ꯀꯩꯅꯣꯗ ꯒ꯭ꯔꯦꯖ ꯇꯨꯌꯦꯐ ꯂꯣꯏꯕꯒ
ꯎꯝ
ꯒ꯭ꯔꯦꯖꯨꯌꯦꯁꯟ ꯀꯥꯔꯄꯁꯦ ꯑꯗꯨꯒ ꯇ꯭ꯋꯦꯟꯇꯤ ꯐꯣꯔ ꯇ꯭ꯋꯦꯟꯇꯤ ꯐꯣꯔꯁꯦ ꯑꯩꯈꯣꯏ ꯆꯪꯉꯛꯄꯅꯦꯕ ꯑꯗꯨꯝꯦꯡ ꯁꯛꯎꯔꯗꯤ ꯈꯪꯅꯕꯁꯨ ꯌꯥꯏꯗ
ꯎꯝ ꯍꯣꯏ ꯑꯗꯨꯝ ꯎꯅꯔꯝꯕꯅꯦꯕ ꯑꯗꯨꯑꯣꯏꯗꯤ ꯑꯗꯨꯝ ꯑꯩ ꯇ꯭ꯋꯦꯟꯇꯤ ꯐꯥꯏꯚ ꯇ꯭ꯋꯦꯟꯇꯤ ꯐꯥꯏꯚꯀꯤ ꯑ ꯖꯨꯟ ꯖꯨꯂꯥꯏ ꯑꯥꯒꯁꯇꯨ ꯑꯗꯨ ꯑꯩ ꯊꯣꯛꯂꯛꯈꯤꯕꯅꯦ ꯑꯗꯨꯐꯥꯎꯗꯤ ꯂꯩꯔꯝꯃꯦꯕ ꯑꯗ ꯑꯩꯁꯨ ꯑꯗꯨꯝ ꯃꯔꯛ ꯃꯔꯛꯇꯁꯨ ꯑꯗꯨꯝ ꯆꯠꯂꯤꯗ ꯍꯧꯖꯤꯛꯁꯨ ꯑꯗꯨꯝ ꯍꯥꯏꯗꯤ ꯏꯃꯥꯟꯅꯕ ꯂꯩꯕꯅꯤꯅ ꯃꯣꯏ ꯄꯤ ꯑꯦꯆ ꯁꯤ ꯀꯩ ꯇꯧꯍꯂꯒꯦ ꯂꯩꯕꯅꯤꯅ ꯑꯩ ꯑꯃꯨꯛ ꯆꯠꯂꯦꯕꯀꯣ
ꯍꯣꯏ ꯕ꯭ꯔꯣ ꯑꯗꯨꯝ ꯀꯣꯏꯊꯣꯔꯛꯑꯁꯨ ꯑꯗꯨꯝ ꯍꯥꯏꯕꯤꯔꯛꯑꯣ ꯊꯦꯡꯅꯔꯁꯦ
ꯑꯣꯏ ꯌꯥꯏ
ꯕ꯭ꯔꯣꯁꯦ ꯑꯦꯝ ꯑꯦ ꯗꯗꯤ ꯀꯤꯂꯣꯃꯤꯇꯔ ꯀꯌꯥꯃꯨꯛ ꯂꯥꯞꯒꯦ
ꯑꯩꯈꯣꯏꯁꯦ ꯑꯗꯨꯝ ꯊꯥꯔꯇꯤ ꯑꯦꯠ ꯐꯣꯔꯇꯤ ꯑꯗꯨꯋꯥꯏ ꯂꯩꯅꯤ
ꯎꯝ ꯊꯕꯛ ꯇꯧꯕꯁꯤꯕꯨ ꯅꯨꯡꯉꯥꯏꯕ꯭ꯔꯕ꯭ꯔꯣ
ꯋꯥꯏꯗ ꯃꯁꯜ ꯂꯣꯏꯔꯛꯄꯅ ꯍꯦꯟꯅ ꯋꯥꯕꯅꯦ ꯍꯥꯏꯗꯅꯀꯣ ꯊꯕꯛꯁꯨ ꯊꯥꯅꯤꯡꯒꯨꯝ ꯇꯧ ꯑꯗꯒꯤ ꯐꯔꯗꯔ ꯏꯁꯇꯗꯤꯁꯨ ꯇꯧꯅꯤꯡꯒꯨꯝ ꯇꯧ ꯑꯗꯩ ꯑꯗꯨꯃꯥꯏꯅ ꯇꯧ ꯈꯟꯖꯥꯅ ꯑꯗꯨꯃꯥꯏꯅ ꯍꯩꯒꯟꯕꯅꯦꯕ ꯑꯩꯈꯣꯏꯁꯨ ꯇꯧꯔꯦ ꯑꯗꯣ ꯅꯣꯏꯕꯨꯗꯤ ꯄ꯭ꯔꯦꯁꯔ ꯊꯣꯏꯅ ꯂꯩꯔꯝꯗꯁꯨ ꯍꯥꯏꯗꯤ ꯆꯍꯤꯁꯨ ꯅꯧꯔꯤꯕꯅꯤꯀꯣ
ꯑꯗꯨ ꯂꯩꯗꯤ ꯂꯩꯗ ꯑꯗꯨꯝ ꯍꯥꯏꯗꯤ ꯊꯕꯛꯁꯨ ꯇꯧꯅꯤꯡꯉꯦ
ꯎꯝ ꯃꯤꯅ ꯑꯦꯝ ꯑꯦ ꯂꯣꯏꯔꯒ ꯍꯥꯏꯔꯀꯥꯟꯗ ꯀꯩ ꯍꯥꯏꯅꯤ ꯑ ꯂꯥꯏꯔꯤꯛ ꯇꯝ ꯂꯣꯏꯁꯤꯜꯂꯝꯃꯤꯅ ꯍꯥꯏꯗꯤ ꯀꯣꯂꯥꯝ ꯈꯟꯕꯗꯨꯀꯣ ꯊꯕꯛ ꯇꯧꯕ ꯌꯥꯔꯦ ꯈꯣꯠꯂꯦ ꯈ ꯎꯝ ꯑꯗꯩ ꯃꯣꯏ ꯌꯨꯝꯗꯒꯤꯁꯨ ꯑꯃꯨꯛ ꯗꯤꯄꯦꯟ ꯇꯧꯅꯤꯡꯗꯦ ꯏꯁꯥꯅ ꯁꯨꯝ ꯍꯥꯏꯅꯤꯡꯈꯩ ꯈꯔ ꯂꯥ
ꯍꯣꯏ ꯍꯣꯏ ꯃꯥꯅꯦ ꯆꯨꯝꯃꯦ ꯑꯗꯨꯃꯥꯏꯅ ꯑꯗꯨ ꯕ꯭ꯔꯣ ꯀꯩꯅꯣꯁꯨ ꯋꯥꯔꯤꯁꯨ ꯅꯨꯡꯉꯥꯏꯔꯤ ꯑꯩꯁꯨ ꯊꯕꯛ ꯑꯃ ꯆꯠꯇꯧꯂꯦ ꯍꯥꯏꯗꯣꯛꯑꯒꯦꯕ꯭ꯔꯣ
ꯎꯝ ꯍꯣꯏ ꯍꯣꯏ ꯊꯝꯃꯦ ꯊꯝꯃꯦ
ꯖꯔꯒꯕꯣ
ꯎꯝ ꯎꯝ